ꯍꯜꯂꯣ ꯑꯥꯎ ꯅꯪꯗꯤ ꯌꯥꯝꯅꯅꯨꯡꯁꯤꯅ ꯀꯧꯕꯒ ꯍꯩꯅ
ꯑ ꯂꯃꯠꯇ
ꯎꯝ ꯍꯧꯎꯅꯦ ꯏꯗꯪꯗꯤ ꯅꯪꯒꯤ ꯅꯍꯥꯟ ꯅꯣꯏ ꯁ꯭ꯋꯥꯏꯗ ꯀꯧꯍꯧꯕꯗꯨꯒ ꯆꯞ ꯃꯥꯟꯅꯒꯨꯝ ꯇꯧꯤꯗ ꯀꯧꯔꯛꯏ ꯏꯁꯇꯥꯁꯦ ꯚꯥꯞ ꯑꯣꯏꯗꯧ ꯃꯥꯜꯂꯦ
ꯅꯠꯇꯦꯠꯇ
ꯎꯝ ꯁꯨꯝ ꯅꯨꯡꯁꯤꯕ ꯈꯨꯗꯤꯡꯗ ꯀꯧꯕ ꯖꯥꯠꯅꯤꯅꯦ
ꯑꯥ
ꯎꯝ ꯊꯕꯛ ꯏꯪꯈꯥꯡ ꯆꯠꯇ꯭ꯔꯣ
ꯆꯠꯇꯗ
ꯀꯩꯒꯤ
ꯆꯠꯀꯦ ꯈꯟꯕꯅꯦ ꯑꯗꯣ ꯈꯣꯡꯁꯦ ꯀꯩꯅꯣꯗꯒꯤ ꯄꯤꯁꯇꯤꯛꯔꯒ ꯁꯦꯟꯖꯟꯗꯣ ꯅꯟꯃꯅꯤ ꯅꯟꯊꯣꯗꯅ ꯂꯩꯔ
ꯎꯝ ꯅꯣꯡ ꯇꯥꯕꯅꯤ ꯅꯪ ꯁꯦꯅꯟꯗꯨ ꯆꯥꯝꯕ ꯀꯥꯟꯗ ꯁꯥꯄꯣꯟ ꯁꯥꯄꯣꯟ ꯃꯍꯤꯗꯣ
ꯑꯥꯝ
ꯑꯗꯨꯩꯅꯣꯗ ꯁꯗ ꯂꯩꯔꯝꯅꯦꯕꯀꯣ ꯀꯪꯊꯣꯛꯈꯤꯕ ꯅꯣꯡꯗꯨ ꯇꯥꯔꯛꯄꯅꯤꯅ ꯑꯩ ꯆꯦꯛꯁꯤꯡ ꯆꯦꯛꯁꯤꯟꯗ ꯆꯠꯂꯣꯕ ꯅꯣꯡꯃ ꯇꯥꯔꯕꯃꯤꯅ ꯀꯣꯏꯕꯣꯟ ꯊꯣꯛꯂꯛꯂꯝꯒꯅꯤꯅ ꯈꯣꯡꯗꯣ
ꯎꯝ ꯆꯗꯟꯗ ꯆꯍꯤ ꯈꯔ ꯂꯤꯔꯕꯔꯕ
ꯎꯝ ꯑꯇꯥꯡꯕꯨꯝ ꯑꯃ ꯂꯩꯈꯤꯕꯗꯣ
ꯑꯥ ꯏꯪ ꯁꯣꯛ ꯂꯤꯁꯤꯡ ꯑꯃꯒ ꯆꯥꯇ꯭ꯔꯦꯠ ꯃꯧꯗ꯭ꯔꯥ ꯂꯩꯈꯤꯕꯨꯅꯦ
ꯃꯥꯅꯤ ꯃꯥꯅꯤ ꯃꯥꯑꯣꯗꯔꯥ ꯇꯔꯦꯠ ꯔꯥ ꯃꯦꯗꯔꯥ ꯇꯥꯔꯨꯛꯇꯔ
ꯑ ꯑꯗꯨꯟ
ꯈꯪꯉꯦ ꯈꯪꯉꯦ ꯅꯣꯡꯃ ꯃ꯭ꯌꯨꯖꯌꯝꯗ ꯑꯩꯅ ꯁꯦꯅꯦꯗꯟ ꯑꯃ ꯂꯩꯕꯗꯨ ꯎꯕ꯭ꯔꯥ ꯍꯪꯕ ꯑꯩꯅ ꯑꯁꯤꯗꯤ ꯀꯩꯅꯣꯅ ꯑꯩꯈꯣꯏ ꯀꯩꯅꯣꯅ ꯄꯥꯏꯈꯔꯦꯅ ꯅꯪꯅ ꯄꯥꯏꯈꯔꯦꯅ ꯍꯥꯏꯔꯦꯕ
ꯎꯝ
ꯁꯤꯅꯟꯗꯨꯅ ꯍꯋꯥꯏꯗꯤ ꯃꯩꯒ ꯉꯥꯜꯂꯦ ꯍꯥꯏꯅꯦ ꯅꯨꯡꯗꯥꯡꯗ
ꯉꯂꯃꯤ ꯑꯍꯥꯟꯕ ꯂꯩꯔꯀꯀꯟꯗ ꯐꯣꯖꯈꯔ꯭ꯖꯈꯔ꯭ꯕꯥꯄꯣꯠꯅꯤ ꯆꯠꯄꯗ ꯃꯤ ꯅꯊꯨꯕ ꯇꯤꯛ ꯅꯥꯗ ꯈꯔ ꯀꯟꯅ ꯉꯥꯅꯤꯡꯉꯒꯅ ꯈꯔ ꯀꯟꯅ ꯅꯦꯠꯁꯤꯟꯕ ꯇꯔ ꯆ ꯌꯥꯔꯒ ꯂꯥꯏ ꯇꯤꯟꯒ ꯃꯖꯥꯅ ꯂꯩꯇꯦ ꯃꯗꯨ ꯁꯦꯟꯗꯟꯗꯨ
ꯀꯇꯗ ꯃꯆꯨ ꯑꯉꯥꯡꯕꯔꯣ ꯑꯁꯪꯕꯔꯣ ꯍꯤꯡꯒꯣꯛꯎ ꯀꯔꯝ ꯉꯥꯟꯕꯤꯅꯦ ꯍꯥꯏꯕ ꯃꯆꯨ ꯃꯆꯨ ꯃꯆꯨ ꯏꯁꯩꯒ ꯁꯛꯄ ꯑꯃ ꯇꯧꯕꯅꯤꯅꯦ ꯁꯤꯔꯟꯗꯣ
ꯎꯃ ꯑꯦꯁꯩ ꯁꯛꯃꯤ
ꯎꯝ ꯑꯗꯁꯨ ꯃꯥꯒꯤꯗꯨ ꯀꯥꯏꯅꯕ ꯏꯁꯩꯒꯨꯝꯕ ꯁꯛꯄꯗꯨꯗ ꯑꯩꯗꯤ ꯂꯩꯈꯤꯗꯕꯅꯦꯅꯦ ꯑꯗꯨꯏ ꯁꯤꯅꯗꯥꯟꯗꯨ ꯅꯍꯥꯟꯋꯥꯏꯪ ꯁꯣꯛ ꯂꯤꯁꯤꯡ ꯑꯃꯒ ꯆꯃꯥꯄꯜ ꯃꯧꯗ꯭ꯔꯥ ꯃꯥꯄꯟꯗꯣ ꯑꯗꯨꯗꯏꯁꯨ ꯂꯩꯒꯦ ꯄꯝꯕ
ꯎꯝ
ꯅ ꯏꯁꯩꯗꯨ ꯊꯃꯣꯏ ꯀꯥꯏꯕꯒꯤ ꯉꯥꯛꯇ ꯁꯛꯄ
ꯑꯥ
ꯑꯗꯩ ꯂꯩꯇꯕ ꯂꯩꯇꯕꯅꯦꯕ
ꯍꯥꯥ
ꯍꯧꯖꯤꯛꯇꯤ ꯅꯨꯡꯁꯤꯠ ꯅꯤ ꯃꯡꯒꯤ ꯈꯔ ꯁꯛꯑꯦ ꯍꯥꯏꯌꯦ ꯍꯧꯖꯤꯛꯀꯥꯟꯗꯤ ꯇ ꯂꯩꯗ ꯌꯥꯗ꯭ꯔꯔꯤ ꯁꯤꯟꯗ
ꯁꯤꯗꯤꯗ꯭ꯔꯦ
ꯎꯝ ꯅꯨꯡꯗꯥꯡꯁ ꯑꯑꯝꯕ ꯆꯠꯄꯗꯣ ꯐꯔ ꯇꯥꯏꯕ ꯈꯣꯡꯗ ꯃꯩ ꯉꯥꯟꯗꯦ ꯍꯥꯏꯕ
ꯑꯥ
ꯅꯨꯡꯉꯥꯏꯕꯅꯦ ꯅꯪꯗꯤ ꯅꯨꯡꯉꯥꯏꯔꯝꯕꯅꯤ ꯅꯍꯋꯥꯏ ꯃꯩ ꯉꯥꯜꯂ ꯆꯠꯄꯗꯣ ꯈꯣꯡꯗ
ꯌꯁ ꯀꯥꯏ ꯅꯨꯪꯉꯥꯏꯈꯔ꯭ꯦ ꯆꯟ ꯃꯗꯒ ꯋꯥꯀꯤꯡ ꯆꯦꯟꯕꯗꯥ ꯃꯔꯛꯇ ꯌꯦꯡꯉꯗ ꯄꯨꯡ ꯃꯥꯅꯤ ꯌꯦꯡꯅꯔꯤꯅꯤ ꯀꯔꯣ ꯂꯩ ꯀꯥꯏꯅ
ꯎꯝ ꯅꯪꯒꯤ ꯅꯧ ꯇꯝꯃꯨꯅꯦ ꯅꯪꯁꯨ ꯁꯤꯗ ꯃꯩꯉꯥꯟꯕꯤ ꯏꯁꯩ ꯁꯛꯄꯤ ꯇꯣꯡꯉꯨꯅꯦ ꯍꯥꯏꯅꯔꯤꯅꯦꯕ
ꯑꯥ
ꯎꯝ ꯀꯃꯥꯏꯅ ꯇꯧꯔꯤꯤ ꯁꯔꯟꯗꯨ ꯚꯥꯏ ꯅꯥ ꯑꯃ ꯌꯥꯗ꯭ꯔꯕꯣ ꯅꯠꯇ ꯑꯅꯤꯃꯛ ꯌꯥꯔꯤꯔꯣ
ꯑꯁ ꯑꯅꯤꯐ ꯑꯅꯤꯃꯛ ꯌꯥꯗ꯭ꯔꯦꯅꯦ
ꯃꯇꯗ ꯏ ꯇꯥꯎ ꯍꯁꯔ ꯅꯣ
ꯎꯝ ꯑꯥ ꯑꯁ ꯏꯟꯁꯥꯡ ꯁꯟꯁꯨ ꯃꯈꯜ ꯂꯩ ꯁꯦꯟꯗ ꯅꯈꯗꯤ ꯑꯇꯥꯡꯕ ꯁꯦꯟꯗꯟ ꯑꯣꯏꯔ ꯑꯗꯨ ꯍꯦꯛ ꯁꯨꯔ ꯇꯨꯝꯕ ꯆꯟꯟ
ꯍꯣꯏ ꯑꯍꯣꯡꯕ ꯑꯣꯏꯔꯁꯨꯀꯣꯛ ꯍꯦꯛ ꯑꯗꯩ ꯃꯤ ꯃꯤ ꯆꯤꯡꯗꯒꯤ ꯑꯣꯟꯊꯕꯗ ꯊꯧꯔꯤ ꯀꯤꯔꯒ ꯁꯦꯗꯟꯗꯨ ꯇꯧꯔꯒ ꯆꯤꯡꯈꯠꯄ ꯌꯥꯕ ꯁꯤꯗꯟ
ꯍꯣꯏ ꯌꯥꯝꯥꯟꯅ ꯑꯗꯨꯛꯀꯤ ꯃꯇꯤꯛ ꯀꯥꯟꯅ ꯀꯣ
ꯍꯣꯏ ꯀꯟꯕꯤ ꯁꯥꯡꯪ ꯇꯣ
ꯎ
ꯌꯥꯎꯁꯪꯒꯤ ꯏꯁꯄꯣꯔꯠꯁꯇ ꯊꯧꯔꯤ ꯆꯤꯡꯅꯕꯤ ꯃꯌꯥꯏꯗ ꯍꯥꯞꯄꯤ
ꯎꯝ ꯊꯥꯕꯤꯅꯤ ꯊꯥꯖꯅ ꯄꯣꯠꯇꯦ ꯊꯧꯔꯤ ꯇꯠꯂꯤꯅꯦ ꯈꯨꯗꯥꯡ ꯆꯥꯎꯕ ꯊꯧꯔꯤꯗꯨꯣ ꯇꯠꯂꯤ
ꯍꯣꯏ ꯃꯧ ꯃꯈꯩ ꯊꯧꯔꯛ ꯁꯤꯡꯅꯕꯗꯣ ꯍꯥ ꯍꯥꯞꯄꯒ ꯑꯉꯝꯕ ꯃꯤꯗ ꯁꯅꯥꯃꯨ ꯀꯩꯅꯣ ꯄꯤꯅꯦ ꯍꯥꯏꯅꯤ ꯀꯩꯅꯣ
ꯍꯝ
ꯑꯅꯤ ꯑꯍꯨꯝ ꯆꯪꯅꯤꯡꯒ ꯀꯩꯀꯥ ꯅꯠꯇꯦꯀꯣ
ꯑ
ꯌꯥꯝ ꯄꯤꯒꯦ ꯍꯥꯏꯅꯦ ꯑꯗꯣ ꯊꯥꯗꯠꯄ ꯉꯝꯕꯣ ꯅꯠꯇꯦꯕ
ꯑꯥ
ꯈꯪꯗꯦ ꯁꯦꯔꯟꯁꯤꯁꯨ ꯉꯛꯑꯦ ꯍꯥꯏꯇꯥꯔꯦ ꯌꯥꯝꯅ
ꯑꯥ
ꯍꯧꯖꯤꯛ ꯀꯥꯡꯉꯁꯤꯅꯃꯒꯩꯁꯤꯦ ꯀꯃꯥꯏꯅ ꯇꯤꯟꯣ ꯍꯪꯗꯦ ꯀꯜꯂꯦ ꯍꯥꯏꯕ ꯀꯟꯗꯦ ꯍꯥꯏꯕ ꯅꯍꯥꯟꯋꯥꯏ ꯑꯩꯈꯣꯏ ꯏꯪ ꯁꯣꯛꯑꯃꯒ ꯆꯃꯥꯄꯟ ꯀꯩꯅꯣ ꯃꯔꯐꯨ ꯃꯧꯗ꯭ꯔꯥ ꯑꯗꯨꯋꯥꯏ ꯃꯇꯝ ꯂꯩꯕ ꯁꯀꯟꯗꯨ ꯀꯟꯗ꯭ꯔꯣ
ꯍꯣꯏꯅꯦ ꯇ꯭ꯋꯦꯟꯇꯤꯒꯤ ꯃꯇꯝꯗꯣ
ꯎꯝ
ꯑꯗꯨ ꯃꯇꯝꯗꯨꯗꯤ ꯐ
ꯄꯕ ꯆꯂꯦ ꯍꯕ
ꯑꯥ ꯀꯨꯟꯃꯥꯊꯣꯏ ꯁꯨꯕ ꯆꯍꯤ ꯁꯗꯥꯞꯁꯤ ꯂꯥꯛꯄꯁꯤꯗꯤ ꯌꯥꯗ꯭ꯔꯦꯕ
ꯍꯣꯢ
ꯀꯣꯏ ꯁꯔꯞꯖꯗꯤ ꯌꯥꯦ ꯀꯂꯤ ꯆꯜꯂꯤ ꯊꯥꯎ ꯅꯍꯥ ꯑꯩꯈꯣꯏꯅ ꯅꯍꯥ ꯑꯣꯏ ꯂ ꯌꯁ ꯇꯣꯡꯉꯗꯦ ꯌꯥꯝꯀꯔꯦ
ꯍ ꯏꯁꯥꯁꯨꯨ ꯀꯂꯂꯤꯦ ꯀꯜꯂꯤ ꯃꯇꯝꯗꯨꯗꯗꯤ ꯍꯧꯖꯤꯛꯇꯤ ꯑꯉꯥꯡ ꯃꯈꯩꯁꯤꯗꯤ ꯃꯁꯥꯁꯨ ꯄꯦꯕꯦꯠ ꯂꯥꯎꯔꯦ ꯑꯗꯦ ꯆꯅꯅꯁꯨꯄꯠꯄ ꯇꯜꯂꯦꯕ ꯍꯣꯏ ꯍꯣꯏ ꯑꯗꯨꯗ ꯂꯥꯛꯑꯣꯦꯕꯣ
ꯑ ꯑꯣꯊ꯭ꯔꯁꯨꯣꯡꯉꯧꯔꯦ
ꯑꯗꯨ ꯇꯣꯡꯉꯀꯒ ꯆꯠꯅꯤꯡꯕ ꯈꯨꯗꯤꯠꯅꯤꯡꯕꯁꯨ ꯏꯐꯥꯎ ꯐꯥꯎꯗꯦ ꯑꯩꯈꯣꯏꯗꯤ ꯃꯇꯝꯗꯨꯗ ꯇꯣꯡꯉꯗꯤ ꯀꯨꯏꯅ ꯆꯠꯅꯤꯡꯉꯦ ꯍꯥꯏꯕ
ꯑꯥ ꯑꯥ
ꯀꯟꯗ꯭ꯔꯦꯕ ꯃꯣꯏ ꯍꯧꯖꯤꯛꯀꯤ ꯁꯤꯅ ꯇꯣꯡꯕꯁꯤꯅ
ꯎꯝ ꯈꯪꯈꯦ ꯇꯧꯔꯤꯁꯦ ꯁꯦꯟꯗꯟꯒꯤ ꯋꯥꯁꯤꯁꯨ ꯑꯗꯨꯝ ꯈꯟꯅꯕ ꯌꯥꯏ ꯍꯥꯏꯕꯗꯤ ꯑꯐꯕ ꯑꯐꯕ ꯂꯩꯈꯤꯕ ꯐꯩ ꯑꯃꯨꯛ ꯂꯩꯍꯧꯕꯗ ꯂꯩꯒꯤꯁꯦ ꯃꯥꯅ ꯆꯍꯤ ꯀꯨꯟ ꯑꯃ ꯀꯨꯟꯊ꯭ꯔꯥ ꯑꯃ ꯆꯠꯅꯅꯕ ꯑ ꯈꯗꯦ ꯃꯟ ꯂꯨꯄꯥ ꯀꯦꯟꯇꯤꯒꯦꯅꯤꯅꯦ ꯍꯧꯖꯤꯛꯀꯤ ꯃꯇꯝꯗꯗꯤ ꯂꯨꯄꯥ ꯂꯤꯁꯤꯡ ꯑꯅꯤ ꯁꯨꯔꯅꯤ
ꯑꯦ ꯑꯅꯤꯗ ꯐꯥꯎ ꯂꯩꯒꯦ ꯐꯪꯗ꯭ꯔꯕꯅꯤ ꯀꯩꯅꯣ ꯃꯇꯝꯒꯤ ꯁꯍꯟꯗꯣ ꯌꯥꯝ ꯇꯥꯡꯈ꯭ꯔꯦꯕ ꯃꯤ ꯄꯩꯁꯥ ꯍꯨꯟꯅꯔꯦꯕ ꯑꯩ ꯂꯨꯄꯥ ꯂꯤꯁꯤꯡ ꯃꯔꯤꯗ ꯂꯩꯒꯦ ꯍꯥꯏꯕ ꯑꯃ ꯊꯣꯛꯂꯛꯑꯗꯤ ꯑꯃꯅ ꯑꯃꯨꯛ ꯑꯩ ꯂꯤꯁꯤꯡ ꯇꯔꯨꯛꯇ ꯂꯩꯒꯦ ꯑꯃꯅ ꯇꯔꯥꯗ ꯂꯩꯒꯦ ꯂꯥꯛ ꯂꯥꯛ ꯌꯧꯔꯦ ꯍꯥꯏꯕ
ꯑꯥ
ꯑꯩ ꯅꯥꯝ ꯑꯃ ꯂꯩꯌꯦ ꯅꯥꯝ ꯑꯗꯨ ꯃꯤ ꯃꯨꯟꯅꯔꯤꯅꯦ ꯍꯥꯏꯕ
ꯑꯥ
ꯑꯦ ꯑꯃꯃꯨꯛ ꯂꯩꯒꯦ ꯍꯥꯏ ꯑꯃꯃꯨꯛ ꯂꯩꯒꯦ ꯍꯥꯏ ꯅꯨꯄꯥꯁꯤꯅ ꯑꯗꯨꯕꯨ ꯅꯨꯄꯤ ꯃꯌꯥꯝꯐꯥꯎ ꯂꯩꯒꯦ ꯂꯩꯒꯦ ꯇꯧꯔꯦꯕ
ꯑꯗꯨꯅꯤ ꯈꯪꯗꯦ ꯄꯨꯟꯁꯤꯁꯦ ꯋꯥꯃꯟꯈ꯭ꯔꯦ ꯔꯣꯅꯥꯜꯗꯣꯒꯤ ꯈꯣꯡꯒ꯭ꯔꯥꯎ ꯃꯆꯥ ꯑꯃ ꯂꯧꯔꯨꯗ꯭ꯔꯥ ꯈꯪꯗꯦ
ꯑꯗꯨ ꯐꯩ ꯀꯩꯅꯣ ꯂꯧꯔꯨꯔꯁꯦ ꯑꯩꯕꯨꯗꯤ ꯀꯩꯅꯣꯝ ꯂꯩꯌꯦ ꯃꯥꯒꯤ
ꯔꯣꯃꯥꯟꯗꯣ
ꯔꯣꯃꯥꯟ ꯂꯩꯔꯝꯕꯅꯤ ꯍꯣꯡꯈ꯭ꯔꯦ ꯑꯗꯨꯗꯤ ꯂꯨꯄꯥ ꯀꯨꯟ ꯀꯨꯟꯊ꯭ꯔꯥ ꯁꯤꯜꯂꯦ
ꯑ ꯔꯣꯅꯥꯟꯗꯒꯤꯔ ꯀꯨꯟ ꯀꯨꯟꯊ꯭ꯔꯥꯗ ꯌꯣꯟꯊꯣꯛꯏꯕ ꯅꯪꯅ
ꯃꯤ ꯑꯩꯅ ꯍ ꯃꯤ ꯁꯣꯏꯕ ꯃꯦꯁꯤꯒꯤ ꯃꯤꯗ ꯌꯣꯟꯁꯤꯜꯂꯨꯕ
ꯑꯣ ꯍꯣ ꯁꯣꯏꯕꯅꯤꯅꯦ
ꯅꯤꯅꯤ ꯑꯈꯪꯕꯗ ꯌꯣꯜꯂꯝꯃꯗꯤ ꯔꯣꯍꯥꯟꯗꯣꯒꯤ ꯃꯤꯗ ꯌꯣꯜꯂꯝꯃꯗꯤ ꯀꯥꯏꯗ ꯂ ꯂ ꯑꯥ ꯈꯔꯣ ꯄꯇ ꯋꯥꯗ ꯅ
ꯑ ꯑꯗꯨꯅꯤ ꯃꯇꯝꯁꯤꯒꯤ ꯑꯩꯈꯣꯏ ꯀꯥꯡꯈ꯭ꯔꯣꯡ ꯄꯥꯟꯕ ꯒꯥꯔꯤ ꯑꯇꯥꯡꯕ ꯑꯃ ꯍꯣꯟꯕꯗꯧꯅꯦꯕ
ꯃꯈꯣꯡ ꯍꯥꯝꯕꯗ ꯆꯥꯝꯒꯦ ꯇꯧꯔꯝꯕ ꯏꯁꯤꯡ ꯕꯥꯇꯟ ꯑꯃꯗꯤ ꯂꯩꯔꯤꯌꯦ ꯑꯩꯉꯣꯟꯗ
ꯑꯥ
ꯍꯧꯗ꯭ꯔꯕ
ꯑꯥ
ꯑꯗ ꯃꯣꯏ ꯇꯣ ꯂꯦꯞꯄꯦꯄ ꯊꯣꯛꯂꯛꯑꯦꯅꯀꯣ
ꯑꯥ
ꯌꯥꯝꯝꯈꯤꯗ꯭ꯔꯦꯕ ꯃꯥ ꯑꯩ ꯊꯝꯖꯤꯜꯂꯝꯃꯒ ꯑꯩ ꯀꯥꯗ ꯊꯝꯃ ꯆꯠꯈ꯭ꯔꯦꯕ
ꯑꯥ
ꯑꯩꯅ ꯁꯤ ꯀꯩꯒꯨꯝꯕ ꯀꯥꯟꯅꯔꯛꯑꯗꯤ ꯃꯥꯗꯤ ꯃꯌꯥꯝꯅ ꯈꯪꯕꯅꯤꯅ
ꯑ
ꯀꯥꯟꯅꯔꯛꯑꯗꯤꯅꯦ ꯏꯁꯤꯡ ꯕꯥꯇꯤꯟ ꯑꯗꯨꯝ ꯊꯝꯕꯅꯦꯕ
ꯑꯥ
ꯈꯪꯗꯦ ꯑꯗꯨ ꯆꯠꯣ ꯆꯠꯨꯣꯏ ꯏꯗ꯭ꯔ ꯅꯪ ꯒ꯭ꯂꯥꯁ ꯑꯃ ꯂꯧꯒꯦ ꯍꯥꯏꯕ꯭ꯔꯣ ꯃꯥꯒꯤ ꯈꯣꯡ ꯍꯥꯡꯕ ꯇꯧꯔꯝꯕ ꯕꯥꯇꯤꯟꯗꯣ
ꯑꯥ ꯑꯥ
ꯑꯃ ꯂꯧꯒꯦ ꯍꯥꯏꯕ꯭ꯔꯕ
ꯌꯥꯅꯤꯅꯦ ꯌꯥꯅꯤꯅꯦ
ꯑꯗꯨꯄꯥꯥꯛ ꯀꯣꯏꯒ ꯄꯤꯔꯣꯒꯩꯅꯣ
ꯑꯁ ꯇꯨ ꯍꯣꯏꯅꯦ ꯐꯔꯦꯅꯦ ꯇꯨ ꯃꯥꯅ ꯇꯧꯔꯒꯦ ꯄꯠꯂ ꯀꯩꯅ
ꯑꯗꯣ ꯅꯪꯅ ꯅꯪꯅ ꯑꯃꯨꯛ ꯔꯅ ꯃꯈꯣꯡ ꯍꯥꯡꯝꯒꯦ ꯇꯧꯔꯝꯕ ꯏꯁꯤꯡꯅꯦ ꯒ꯭ꯂꯥꯁ ꯑꯃ ꯊꯝꯍꯧꯕꯅꯦ ꯍꯥꯏꯔꯒ ꯑꯗꯨ ꯃꯥꯏ ꯏꯁꯤꯡ ꯕꯥꯇꯦꯟ ꯑꯃ ꯐꯨꯜ ꯑꯃ ꯊꯝꯃꯝꯕꯅꯤꯗꯤ ꯍꯥꯏꯗꯤ ꯍꯥꯏꯌꯣꯕ ꯒ꯭ꯂꯥꯁ ꯏꯁꯤꯡꯒꯒꯥ ꯒ꯭ꯂꯥꯁ ꯑꯃ ꯆꯥꯕ ꯃꯈꯤꯅꯦꯕ
ꯃꯌꯥꯝꯗ ꯊꯣꯛꯄ ꯑꯃꯃꯝꯗ ꯂꯥꯛꯑꯅꯤꯅꯤ ꯄꯤꯈ꯭꯭ꯔꯦ ꯌꯣꯟꯈ꯭ꯔꯤꯅꯤ ꯍꯥꯏꯔꯒ ꯀꯣ
ꯍꯣꯏ ꯍꯣꯏ ꯑꯩ ꯊꯛꯀꯦ ꯍꯥꯏꯕꯁꯨ ꯌꯥꯎꯗꯣꯏꯅꯦꯃꯦ
ꯑꯥ ꯊꯛꯀꯦ ꯍꯥꯏꯌꯨ ꯌꯥꯎꯔꯛꯄꯅꯦ ꯌꯥꯝ ꯅꯨꯡꯁꯤꯃꯟꯕꯤꯗꯅ ꯑ ꯐ
ꯃꯥꯏ ꯇꯤꯟꯁꯤꯅ ꯃꯅꯨꯡꯒꯤ ꯑꯃꯣꯠ ꯑꯣꯄ ꯃꯌꯥꯝꯗꯣ ꯆꯠꯊꯣꯛꯆꯒꯅꯤ ꯈꯜꯂꯗꯣꯏꯅꯦ ꯃꯣꯏꯗꯣ ꯑꯗꯨꯅ ꯑꯗꯨ ꯇꯧꯔꯁꯤ ꯑꯗꯨꯃꯥꯏꯅ ꯅꯪ ꯂꯨꯄꯥ ꯀꯨꯟꯗ ꯂꯧꯔꯣ ꯑꯗꯨꯒ ꯂꯨꯄꯥ ꯂꯤꯁꯤꯡ ꯌꯥꯡꯈꯩ ꯍꯨꯝꯐꯨꯗ ꯑꯣꯏꯁꯤ ꯁꯤꯠꯄꯒ ꯉꯝꯕ꯭ꯔꯦꯡꯉꯣ
ꯄ꯭ꯔꯣꯅꯥꯟꯗꯣꯅ ꯃꯕꯨ ꯅꯨꯡꯉꯥꯏꯇꯕꯗ ꯊꯥꯗꯣꯛꯑꯝꯕ ꯅꯨꯡꯁꯤꯠꯇꯨꯕꯨ ꯆꯦꯔꯦꯟ ꯆꯦꯔꯪꯗ ꯌꯣꯛꯑ ꯊꯝꯃꯤ
ꯑꯣ ꯑꯁ ꯑꯗꯨꯗꯤ ꯀꯨꯏꯔꯕꯅꯤꯅ ꯄꯩꯁꯥ ꯋꯥꯡꯉꯅꯤ ꯑꯗꯨꯗꯤ ꯃꯅꯜ ꯀꯟꯈꯠꯂꯝꯕꯅꯦꯕ
ꯃꯅꯝꯗꯤ ꯉꯥꯔꯤ ꯑꯔꯤꯕꯒꯤ ꯃꯅꯝꯗꯤ ꯆꯍꯤ ꯆꯍꯤ ꯑꯅꯤ ꯆꯍꯤ ꯃꯔꯤ ꯃꯉꯥ ꯂꯤꯔꯛꯑꯕꯅꯤꯅ
ꯎꯝ
ꯑꯦ ꯃꯅꯗꯤ ꯅꯨꯡꯁꯤꯒ꯭ꯔꯕ ꯇꯅꯦꯦ ꯑꯩꯅ ꯈꯖꯤꯛ ꯈꯖꯤꯛ ꯈꯖꯤꯛ ꯈꯖꯤꯛꯇꯤ ꯊꯥꯗꯣꯛꯑꯣꯕ ꯅꯃꯤ
ꯎꯝ ꯎꯝ ꯅꯗꯤ ꯀꯜꯂꯤꯅꯦ ꯀꯣ ꯑꯗꯨꯗꯤ
ꯑꯩ ꯑꯦ ꯀꯩꯅꯣꯅꯦ ꯔꯣꯅꯥꯜꯗꯣꯒꯤ ꯃꯃ ꯅꯝꯕꯣ
ꯑꯗꯨꯅ ꯑꯣꯏꯔꯕꯅꯤꯅ ꯃꯥꯏꯗꯣ ꯉꯧꯔꯁꯨ ꯃꯔꯛ ꯃꯔꯛꯇ ꯉꯥꯡꯉꯤꯗꯣ
ꯍꯣꯏ ꯑꯗꯤ ꯃꯥꯒꯦ ꯀꯟꯃꯟꯈꯤꯗꯅ ꯀꯣ
ꯑꯗꯨꯅꯦ ꯑꯗꯨꯗ ꯅꯠꯇꯦ ꯃꯦꯁꯤꯒꯤꯁꯨ ꯂꯩꯌꯦ ꯃꯉꯣꯟꯗ ꯃꯆꯤꯅ ꯊꯥꯛꯑꯝꯕ ꯒꯣꯝꯕ꯭ꯂꯂꯦꯝꯒꯤ ꯀꯧꯇꯥꯒꯤ ꯃꯈꯨꯝ ꯑꯃ ꯂꯩ ꯍꯥꯏꯕ
ꯑꯣ ꯍꯣ ꯆꯨꯝꯃꯦ ꯆꯨꯝꯃꯦ
ꯑꯗꯨꯁꯨ ꯌꯥꯏ ꯀꯩꯅꯣ ꯃꯐꯝꯗꯣ ꯇꯪꯈꯥꯏ ꯑꯃ ꯀꯛꯊꯠꯂꯅꯤ ꯑꯗꯨ ꯇꯪꯈꯥ ꯌꯨꯔꯅꯤ
ꯃꯥꯅꯦ ꯃꯣꯏꯗꯤ ꯈꯪꯗꯦ ꯃꯣꯏꯗꯤꯗꯤ ꯌꯥꯝ ꯐꯩ ꯃꯣꯏꯒꯤ ꯄꯩꯁꯥꯁꯤ ꯃꯣꯏꯁꯤ ꯑꯃꯨꯛꯇꯪ ꯊꯦꯡꯅꯔꯦ ꯍꯥꯏꯔꯒ ꯃꯥꯒꯤ ꯁꯦꯠꯂꯝꯃꯤꯕ ꯑꯩꯈꯣꯏꯒꯤ ꯁꯦꯠꯂꯝ ꯆꯥꯔꯝꯕꯗꯨꯣ ꯃꯀꯨꯗꯊꯣꯛꯑꯒ ꯊꯥꯈ꯭ꯔꯒꯗꯤ ꯗꯤ ꯑꯩꯈꯣꯏꯒꯤ ꯏꯅꯥꯛ ꯈꯨ ꯂꯧꯕ ꯌꯥꯕꯅꯦ
ꯌꯥꯕꯅꯦ ꯑꯩꯈꯣꯏ ꯑꯩꯈꯣꯏ ꯄꯣꯠꯇꯨꯁꯨ ꯄꯤꯅꯦ ꯂꯧꯒꯦ ꯂꯧꯒꯦ ꯍꯥꯏ ꯄꯤꯅꯤꯡꯗꯕ ꯍꯥꯏꯦ ꯍꯥꯏ ꯇꯔꯦ ꯑꯩ ꯏꯁꯥꯒꯤ ꯀꯩꯅꯣꯐꯣꯠ ꯂꯧꯒꯦ ꯍꯥꯏꯅꯤ ꯀꯩꯅꯣ
ꯑꯥ
ꯂꯩꯔꯝꯕ ꯌꯨꯝꯗꯨꯒꯤ ꯁꯣꯗꯣ ꯁꯣꯖꯩꯗꯣ ꯑꯅꯤꯁꯤꯗꯨꯅ ꯑꯃꯗꯨ ꯂꯧꯔꯒꯦ ꯑꯗꯨ ꯌꯦꯉ ꯄꯩꯁꯥ ꯃꯌꯥꯝ ꯄꯤꯒꯦ ꯍꯥꯏꯅ ꯑꯁ ꯆꯠꯂ ꯌꯥꯔꯦ ꯑꯗꯨ ꯑꯗꯨꯝꯕ ꯄꯩꯁꯥ ꯅꯨꯡꯁꯥꯒꯤ ꯃꯤꯗ ꯆꯠꯄ ꯃꯤ ꯅꯠꯇꯦ ꯑꯩꯗꯤ ꯆꯗ ꯍꯤꯡꯕꯅꯦ ꯈ ꯑꯣꯏ ꯅꯪꯅ ꯄꯩꯁꯥ ꯄꯥꯝꯕꯗꯤ ꯗꯔꯀꯥꯔ ꯂꯩꯗꯤ ꯑꯗꯨꯝ ꯍꯥꯏꯌꯕ ꯄꯤꯒꯦꯅ ꯍꯥꯏꯅꯦꯕ
ꯑꯥ
ꯑꯗꯨ ꯌꯥꯗꯦ ꯑꯩ ꯄꯩꯁꯥ ꯃꯣꯏꯁꯨ ꯑꯗꯨꯝ ꯏꯖꯠ ꯑꯝꯇ ꯍꯤꯡꯕ ꯊꯤꯡꯖꯕꯗꯣ ꯑꯗꯨꯗꯩ ꯑꯩꯉꯣꯟꯗ ꯁꯧꯜꯂꯝꯃ ꯅꯩ ꯄꯣꯠꯇ ꯂꯧꯗꯕꯁꯨ ꯌꯥꯏ ꯔꯣꯅꯥꯥꯟꯗꯣꯒꯤ ꯂꯧꯔꯁꯨ ꯌꯥꯏ ꯃꯦꯁꯤꯒꯤ ꯂꯧꯔꯁꯨ ꯌꯥꯏꯕ ꯂꯧꯔꯨ ꯆꯣ ꯅꯣꯏ ꯂꯧꯔꯨ ꯆꯣꯅ ꯍꯥꯏ ꯍꯥꯏꯈꯤꯕꯅꯦ ꯐꯪꯗꯦꯕꯣꯏ ꯍꯧꯖꯤꯛꯐꯣ
ꯑꯥ
ꯂꯩꯁꯤꯅꯦ ꯔꯣꯍꯥꯟꯗꯣꯒꯤ ꯏꯁꯤꯡꯉꯣ ꯃꯈꯍꯣꯡ ꯆꯥꯝꯕ ꯏꯁꯤꯡꯉꯣ ꯑꯗꯩ ꯉꯁꯤꯒꯤ ꯀꯣꯝꯄ꯭ꯂꯦꯛ ꯇꯥꯎ ꯀꯣ ꯃꯌꯥꯝꯦꯝ ꯂꯩꯒꯗꯣ
ꯃꯕꯥꯄꯦꯅ ꯀꯩꯅꯣ ꯆꯥꯔꯝꯕꯒꯤ ꯂꯐꯣꯏ ꯆꯥꯔꯝꯕꯒꯤ ꯂꯐꯣꯏ ꯃꯀꯨ ꯑꯩ ꯀꯥ ꯊꯜꯂꯦꯅ ꯃꯣꯏ ꯃꯌꯥꯝꯒꯤ ꯃꯣꯏ ꯃꯌꯥꯝꯒꯤ ꯀꯩꯅꯣ ꯄꯣꯠ ꯆꯩ ꯃꯌꯥꯝꯁꯤ ꯑꯥꯔꯦꯝꯕ ꯈꯛ ꯃꯌꯥꯝꯖꯤꯅꯥ
ꯑꯣ ꯅꯪ ꯂꯐꯣꯏ ꯃꯀꯨ ꯃꯀꯨ ꯑꯃ ꯀꯩꯅꯣꯗ ꯍꯥꯞꯄ ꯊꯝꯕꯗꯣ
ꯑꯥ ꯑꯥ ꯃꯦꯁꯤꯒꯤꯁꯨ ꯈꯣꯡ ꯃꯖꯥ ꯃꯥꯅ ꯂꯥꯏꯔ ꯔꯤꯉꯩ ꯃꯇꯝꯗ ꯇꯣꯡꯂꯝꯕ ꯈꯣꯡꯎꯞꯀꯤ ꯈꯣꯡ ꯃꯣꯖꯥꯒꯤ ꯕꯨꯠ ꯀꯤ ꯈꫭꯡ ꯃꫭꯖꯥ ꯑꯇꯠꯄ ꯃꯈꫭꯡ ꯈꫭꯡꯕꯤ ꯐꯥꯎꯗꫭꯛꯄꯥ ꯑꯃꯥ ꯂꯩꯔꯤꯌ‌ꯦ ꯑꯥ ꯈꯣꯡꯕꯤ ꯐꯥꯎꯗꯣꯛꯑꯦ ꯃꯥꯖꯨ ꯃꯇꯝ ꯑꯃꯗ ꯂꯥꯏꯔꯔꯝ ꯗꯅ ꯅꯣꯏ ꯑꯩꯈꯣꯏꯒꯨꯝꯕꯅꯤꯗꯅ
ꯃꯥꯟꯅꯦ ꯃꯥꯟꯅꯦ ꯃꯇꯝꯗꯨ ꯑꯩꯈꯣꯏꯅ ꯁ ꯅꯍꯥꯟꯋꯥꯏ ꯂꯥꯏꯔ ꯀꯥꯟꯗ ꯋꯥꯏꯗꯅ
ꯑꯩꯉꫭꯟꯗꯩ ꯕꯨꯠ ꯋꯥꯏꯔꯤꯃꯤꯅ‌ꯦ ꯃꯦꯁ ꯁꯤꯅ ꯚꯨꯠ ꯑꯝꯇ ꯋꯥꯏꯔꯨꯒꯦ ꯏꯇꯥꯎꯂꯅ ꯅꯤꯟ ꯍꯥꯏꯔꯒ ꯋꯥꯏꯔꯤꯅꯤꯅꯦ ꯑꯩꯗꯤ ꯂꯩꯖꯗꯕꯅꯤ ꯑꯩꯅ ꯄꯤꯔꯤꯅꯤꯅꯦ ꯑꯗꯨꯒ ꯃꯥꯅ ꯉꯔꯥꯡ ꯅꯍꯥꯟꯗ ꯐꯥꯎꯒꯠꯈ꯭ꯔꯦ ꯑꯗꯨꯒ ꯃꯥꯅ ꯑꯩꯉꯣꯟꯗ ꯅꯣꯡꯃꯥꯕꯨꯛ ꯏꯇꯥꯎꯁꯤ ꯂꯩꯔꯤ ꯍꯥꯏꯔꯒ ꯅꫭꯡꯃꯥꯗꯕꯨꯛ ꯍꯥꯡꯗꯤꯌ‌ꯦ ꯊꯧꯕꯖꯤꯕꯨ ꯑꯩ ꯊꯃꫭꯏꯖꯤ ꯀꯌꯝꯋꯥꯅꯥ ꯈꯥꯡꯉꫭ ꯍꯥꯏꯕꯅꫭ ꯁꯤꯕꯨ
ꯑꯗꯨꯗꯤ ꯃꯥꯗꯤ ꯆꯞꯄꯥ ꯌꯥꯔꯦꯍ‌ꯦ
ꯌꯥꯔꯦ ꯑꯗꯨꯅꯤ ꯑꯩꯅ ꯍꯥꯏꯕꯗꯤ ꯑꯩꯒꯤ ꯐꯨꯔꯤꯠ ꯈꯣꯡꯒ꯭ꯔꯥꯎꯗꯒꯤ ꯕꯨꯠꯇꯇꯩ ꯀꯩꯗꯩ ꯋꯥꯏꯔꯤꯕꯅꯦ